ꯇꯥꯏꯌꯦ
ꯐ꯭ꯗꯗꯤ ꯏꯆꯟ ꯇꯣꯝꯕꯤ ꯑꯗꯨꯗꯗꯤ ꯄꯨꯡ ꯇꯔꯥꯃꯥꯊꯣꯏꯒꯥꯁꯩ ꯌꯥꯁꯦ ꯐꯥꯛꯇꯣꯛꯇꯅ ꯈꯤꯒꯠ ꯐꯠꯇꯅ ꯂꯩ ꯅꯠꯇ꯭ꯔꯥ ꯌꯨꯝꯗꯅꯤꯕꯣꯠ ꯆꯦ ꯃꯣꯀ ꯂꯥꯎꯗꯦ
ꯑꯩꯈꯣꯏꯁꯨꯅꯦ ꯇꯧꯋꯤ ꯌꯨꯝꯗ ꯄꯨꯡ ꯅꯤꯄꯥꯟ ꯃꯥꯄꯜ ꯇꯥ ꯂꯣꯏ ꯇꯨꯝꯅꯔꯦ ꯃꯤꯀꯞ ꯑꯃꯅꯤꯒ ꯑꯗꯨꯝ ꯑꯩꯈꯣꯏ ꯌꯨꯝꯗ ꯇꯔꯨꯕꯗ ꯍꯧꯖꯤꯁꯦ ꯑꯩꯈꯣꯏꯁꯦ ꯑꯉꯧꯕ ꯇꯥꯅꯤ ꯐꯣꯟꯁ
ꯏ
ꯑꯗꯣ ꯑꯩꯈꯣꯏꯁ ꯊꯕꯛꯀꯤ ꯍꯥꯏꯅꯔꯝꯕꯗꯨꯅꯣ ꯀꯃꯥꯏꯅ ꯇꯧꯈ꯭ꯔꯒꯦ
ꯑ ꯀꯉꯔꯦ
ꯑꯣꯏꯅꯅꯝ ꯅꯝꯕ ꯊꯕꯛ ꯑꯃ
ꯎꯟ ꯁꯅꯗꯨꯅꯦ꯫ ꯃꯩꯔꯥ ꯃꯩꯔꯥꯒꯤꯗꯣ ꯑꯗꯨꯗꯨꯅꯦ ꯈꯟꯅꯔꯤꯁ ꯀꯩꯁꯥꯝꯊꯣꯡꯒꯤꯗ꯫
ꯃꯩꯔꯥꯒꯤꯗꯣꯗꯣ ꯍꯪꯐꯝ ꯂꯩꯔꯗꯤ ꯍꯪꯉꯣ ꯫
ꯑꯗꯣ ꯅꯦꯃꯤꯅꯥ ꯑꯩ ꯅꯝꯕꯔꯗꯨ ꯂꯩꯇ꯭ꯔꯕꯅꯤꯅ ꯗꯥꯏꯔꯦꯛ ꯀꯩꯁꯝꯊꯣꯡꯗ ꯆꯠꯄꯗꯤ ꯍꯥꯏꯕ
ꯀꯩꯁꯥꯝꯊꯣꯡꯗ ꯗꯥꯏꯔꯦꯛ ꯆꯠ
ꯑꯗꯨ ꯃꯣꯏ ꯊꯕꯛ ꯃꯐꯝ ꯌꯦꯡꯉꯨ ꯀꯩꯅꯣꯝꯇ ꯂꯩꯔꯝꯅꯤꯌꯦ ꯏꯟꯁꯇꯥꯒ꯭ꯔꯥꯝ ꯄꯦꯖ ꯀꯩꯅꯣꯅꯒ ꯑ ꯃꯤꯈꯨꯕꯅꯒ ꯌꯥꯝ ꯆꯥꯏꯗꯨꯗꯤ ꯃꯣꯏꯒꯤ ꯑꯦꯗꯚꯔꯇꯥꯏꯁ ꯇꯧꯏꯗꯨꯗꯤ꯫ ꯃꯣꯏꯅ ꯏꯁꯄꯣꯟꯁꯔ ꯇꯧꯕꯤꯔꯛꯄꯅꯦ ꯁꯤꯒꯤ ꯀꯩꯅꯣꯁꯤꯒ ꯇꯧꯔꯒ꯫ ꯌꯥꯝ ꯆꯥꯏ ꯗꯨꯗꯤ ꯃꯥꯅ꯫ ꯑꯗꯨ ꯄꯦꯁ ꯂꯩꯔꯝꯅꯤꯕ ꯑꯗꯨꯗ ꯌꯦꯡꯕ ꯌꯥꯏꯗꯅ꯫
ꯎꯝ ꯌꯥꯏ꯫
ꯑꯦꯛꯖꯥꯥꯟ ꯂꯣꯏꯔꯒ ꯌꯨꯝꯗꯁꯨ ꯆꯠꯅꯔꯣꯏꯗꯕꯅꯤꯅ ꯀꯩꯗꯧꯗꯣꯏ ꯀꯝꯁꯨ ꯇꯧꯔꯣꯏ
ꯍꯣꯏ꯫
ꯄꯥꯃꯨꯏ ꯍꯥꯎꯕ ꯃꯇꯝ
ꯅꯪ ꯆꯠꯂꯣ ꯀꯝꯄ꯭ꯌꯨꯇꯔꯗꯣ ꯇꯝꯕ꯫
ꯑꯩ ꯆꯠꯂꯅꯤ ꯆꯠꯂꯅꯤ ꯍꯥꯏꯗꯤꯅꯦ ꯀꯝꯄ꯭ꯌꯨꯇꯔ ꯆꯠ ꯇꯥꯔꯒꯗꯤ ꯑꯩ ꯀ꯭ꯂꯥꯁ ꯌꯥꯎꯗꯕ ꯌꯥꯗ꯭ꯔꯕꯅꯤꯅ ꯌꯨꯝ ꯆꯠꯅꯕꯒꯤ ꯂꯝꯕꯤꯁꯦ ꯀꯛꯂꯛꯑꯗ꯭ꯔꯥ ꯑꯗꯨꯅ
ꯎꯝ꯫
ꯈꯤꯇꯪ ꯇꯧꯕꯒ ꯑꯩ ꯌꯨꯝꯗꯨꯁꯨ ꯆꯠꯅꯤꯡꯉꯦ ꯑꯗꯨꯅꯅꯦ ꯑꯩ ꯈꯥꯡꯉ ꯑꯃꯅ ꯉꯥꯡ ꯉꯥꯡꯗꯤ ꯑꯩ ꯌꯥꯝ ꯋꯥꯔꯦ ꯃꯌꯥꯝꯒꯤ ꯀꯣꯟꯊꯤ ꯁꯤꯒ ꯑꯗꯨꯝ ꯁꯛꯁꯤ ꯇꯞꯄ꯭ꯂꯥ ꯃꯥꯜꯂꯕ ꯈꯪꯗꯦ ꯁꯦꯡꯕꯩꯅꯤ ꯃꯤꯁꯁꯦ ꯑꯩ ꯉꯁꯤ ꯀꯌꯥ ꯁꯥꯎ ꯅꯤꯡꯉꯤ ꯆꯥꯛ ꯇꯨꯑꯦꯕꯀꯣ ꯑꯩꯈꯣꯏ ꯄꯨꯂꯞ ꯂꯩ ꯑꯕꯥ ꯑꯦ ꯑꯩꯅ ꯍꯥꯏꯗꯤ ꯑꯦꯟꯁꯨ ꯁꯤꯜ ꯄꯥ ꯑꯗꯨꯁꯨ ꯍꯥꯏ ꯑꯗꯨꯒ ꯏꯆꯟꯗꯧꯕꯤ ꯑꯁꯤ ꯀꯥ ꯍꯥꯡꯕꯗꯨꯗ ꯕꯜꯒ ꯑꯅꯤ ꯌꯥꯎꯔꯝꯗ꯭ꯁꯤ ꯂꯧꯊꯣꯛꯄ꯭ꯔꯥ ꯍꯥꯏ ꯀꯔꯤꯅꯣ ꯑꯩꯕꯨ ꯕꯥꯜꯄ ꯍꯨꯔꯥꯟ ꯕꯤꯔꯥ ꯍꯥꯏꯕꯅꯤꯗ ꯫ ꯍꯥꯏꯕꯥ ꯁꯥꯊꯤ ꯅꯥ
ꯅꯪ ꯖꯦ ꯃꯤꯁ ꯃꯤꯁꯅ ꯃꯥꯏ ꯃꯊꯪꯗ ꯋꯥꯠ ꯗꯦꯟ ꯑꯣꯏꯅꯥ ꯍꯥꯞ ꯀꯦ ꯀꯥꯏ ꯀꯂꯝꯕꯨꯁꯨ ꯌꯥꯏ꯫
ꯑꯗꯨꯅꯤ ꯑꯩꯖꯤꯕꯨ ꯇꯀꯨ ꯔꯝꯊꯥꯔꯅ ꯑꯣꯏꯅꯥ ꯎꯕ꯭ꯔ ꯈꯪꯗꯦ ꯍꯥꯏꯕꯥꯅꯤꯗ ꯁꯥꯎꯅꯤꯡꯉꯦ ꯍꯥꯏꯕꯅꯤꯗ ꯑꯗꯨꯗꯩꯩ ꯑꯩ ꯇꯦꯟꯁꯟꯁꯦ ꯍꯥꯏꯒꯠꯈ꯭ꯔꯝꯅꯤꯀꯣ ꯑꯩ ꯑꯣ ꯍꯔꯥꯎ ꯍꯔꯥꯎ ꯂꯩꯔꯝꯃ ꯅꯦꯕ ꯑꯩ ꯆꯥꯛ ꯊꯣꯛꯑꯒ ꯑꯩꯖꯦ ꯈꯪꯕ꯭ꯔꯥ ꯄꯨꯛ ꯅꯥꯒꯥꯖꯦ ꯊꯥꯗꯣꯛꯇꯅ ꯅꯨꯡꯉꯥꯏ ꯂꯩꯖꯔꯝꯕꯅꯦ ꯑꯗꯨꯒ ꯃꯗꯣ ꯑꯗꯨ ꯍꯥꯏꯔꯛꯄꯗꯩꯩ ꯁꯥꯎꯅꯤꯡ ꯈ꯭ꯔꯝꯅꯦ ꯑꯩ
ꯆꯦ ꯏꯆꯟ ꯇꯣꯝꯕꯤ ꯑꯩꯁ
ꯍꯩꯅꯧ ꯍꯩꯅꯧ ꯂꯩꯅꯦ ꯑꯈꯣꯏ ꯉꯔꯥꯡ ꯑꯩꯒꯤ ꯑꯩꯖꯦ
ꯎꯝ
ꯑꯗꯨꯒꯅꯦ ꯂꯩꯕ ꯆꯠꯂꯦ ꯑꯗꯨꯗ ꯀꯩꯅꯣ ꯇꯧꯔꯛꯑꯦ ꯁꯨꯔꯣꯛꯇꯒꯤ ꯍꯩꯅꯧ ꯍꯦꯛꯂꯛꯑꯦ
ꯑꯩꯁꯤꯗ ꯍꯩꯩꯅꯧ ꯑꯁꯪꯕꯆꯥ ꯐꯪꯗꯦ ꯈꯣꯏ ꯁꯤꯗꯩꯒꯤ ꯑꯃ ꯁꯪꯉꯤꯀꯥꯟꯗ ꯌꯥꯝ ꯍꯥꯎ ꯇꯕꯤꯗꯨꯅꯦꯕ
ꯁꯥꯏꯅꯦ ꯆꯅꯨ ꯍꯣꯏ ꯃꯣꯏ ꯕꯕꯥꯅ ꯍꯅꯧꯅꯦ ꯃꯌꯨꯝꯒꯤ ꯃꯨꯟꯊꯔ꯭ꯤꯛ ꯃꯨꯟꯕ ꯑꯍꯨꯝ ꯁꯤꯜ ꯂꯥꯛꯑꯝꯃꯦ ꯐꯣꯡ ꯐꯣꯡꯒ ꯁꯥꯅ ꯍꯥꯎꯋꯦ ꯍꯣꯏ ꯑꯇꯨꯝꯒ ꯑꯁꯤ ꯇꯨꯞꯀꯖ ꯑꯗꯨꯝ ꯇꯨꯝꯃꯒ ꯈꯣꯠꯂꯒ ꯂꯩꯌꯦ ꯄꯤ ꯄꯔ꯭ꯦꯛꯇꯤꯀꯦꯜ ꯌꯥꯝ ꯌꯥꯝꯃꯦ ꯁꯤ ꯑꯃꯖꯨ ꯎꯇꯨꯞꯇꯥꯥꯒꯨꯝ ꯇꯥ ꯂꯩ ꯑꯃꯖꯨ ꯁꯣꯟꯗ ꯑ ꯀꯩꯅꯣ ꯀꯤ ꯕꯤꯇꯤ ꯀꯩꯅꯣ ꯕꯤꯇꯤ ꯄꯥꯛꯀꯤ ꯒꯦꯠꯇ ꯈꯨꯕꯥꯛ ꯃꯌꯤ ꯌꯦꯡꯕ ꯑꯃ ꯂꯩꯗꯅ
ꯎꯝ ꯎꯝ
ꯑꯗꯨ ꯌꯥꯝ ꯑꯩ ꯃꯦꯀꯞꯇꯨ ꯅꯤꯡꯖꯪꯉꯦꯑꯦ ꯃꯥꯒꯤ
ꯎꯇꯨꯞ ꯇꯥꯗꯧꯅ ꯇꯥ ꯂꯩ ꯍꯥꯏ
ꯇꯥꯏꯌꯦ ꯎꯇꯨꯞ ꯁꯤꯡꯇꯨꯞ ꯇꯥꯕꯗꯧꯅ ꯑꯆꯧꯕ ꯇꯥꯔ ꯂꯩ ꯏꯕꯦꯝꯃ ꯎꯏꯁ ꯈꯣꯡ ꯈꯨꯠꯀ ꯌꯣꯝꯖꯟꯕꯖꯤꯗꯤ ꯄꯨꯔꯥ ꯀꯣ ꯍꯅꯨꯃꯥꯟꯒꯤ ꯆꯤꯡ ꯑꯝ ꯈꯤꯜꯂ ꯂꯩꯕꯖꯨ ꯃꯉꯥꯏꯔꯦ
ꯎ
ꯆꯉ ꯑꯗꯨ꯭ꯔꯕꯣ ꯑꯗꯨꯗꯤ ꯅꯍꯥꯟ ꯀꯩ ꯀꯩꯅ ꯑꯗꯨꯝ ꯍꯥꯏꯅꯈꯤꯗꯅꯦ
ꯆꯅꯨꯔꯥ
ꯎꯝ ꯍꯣꯏ ꯍꯣꯏ
ꯈꯥꯟꯅꯗꯕ ꯅꯨꯃꯤꯠ ꯂꯩꯇꯦ ꯏꯕꯦꯝ ꯇꯣꯛ ꯋꯥꯅꯦ ꯁꯤꯕꯨꯗꯤ ꯃꯀꯣꯛ ꯊꯥꯡꯒꯠꯂꯛꯏ
ꯑꯐꯨ ꯄꯔꯦ ꯄꯣꯠꯄꯨ ꯀꯥꯏꯔꯒꯗꯣꯔꯔꯕ
ꯎꯝ ꯃꯇꯝ ꯑꯃꯗꯗꯤ ꯔꯦꯀꯣꯔꯠꯁꯦ ꯑꯩꯅ ꯄꯥꯏꯔꯝꯕꯅꯦ ꯑꯗꯨꯕꯨ ꯑꯩ ꯅꯝꯊꯕ ꯉꯝꯕ ꯃꯤ ꯉꯥꯛ ꯅ ꯍꯧꯖꯤꯛꯂ ꯍꯥꯏ ꯑꯦꯛꯖꯥꯝ ꯊꯥꯗꯅ ꯍꯧꯖꯤꯛ ꯂꯣꯡ ꯗ꯭ꯔꯥꯚ ꯆꯠꯊꯕ ꯉꯝꯕꯤ ꯑꯗꯒꯤ ꯀꯩꯀ ꯋꯥꯔꯤ ꯁꯅꯦꯁ ꯁꯦ
ꯐꯥꯎꯔ ꯐꯥꯎꯔꯕ ꯉꯥꯛꯇꯅꯦꯕ ꯂꯥꯡꯩꯁꯦ
ꯎ ꯍꯣꯏ ꯑꯗꯣ ꯅꯪ ꯐꯣꯟꯗꯣ ꯑꯗꯨꯝ ꯄꯣꯔꯛꯑꯣ ꯑꯩ ꯋꯥꯏꯐꯥꯏ ꯁꯝꯕꯅꯤ ꯅꯨꯡꯉꯥꯏꯇꯦ ꯄꯣꯔꯛꯑꯣ ꯍꯥꯏꯗ꯭ꯔꯥ ꯑꯩ ꯑꯥ ꯂꯥꯛꯀꯨꯗ ꯑꯩꯒꯤꯅꯦ ꯅꯦꯠꯁꯦ ꯐꯣꯔ ꯖꯤ ꯑꯣꯏꯕꯒꯤ ꯅꯨꯡꯉꯥꯏꯇꯦꯕ
ꯑꯥ
ꯆꯅꯨꯒꯤꯁꯤꯅꯅꯦ ꯐꯥꯏꯚ ꯖꯤ ꯑꯣꯏꯕꯅꯤꯅ ꯃꯉꯣꯟꯗꯒꯤ ꯁꯝꯕꯅꯦꯕ ꯑꯩꯒꯤꯁꯦ
ꯎꯝ
ꯑꯗꯨꯒꯤ ꯃꯤꯗ ꯑꯦ ꯑꯗꯨ ꯍꯥꯏꯔꯒ ꯏꯃꯥꯟꯕꯤꯅꯣꯏ ꯑꯗꯨꯋꯥꯏꯗ ꯀꯩꯅꯣ ꯌꯣꯟꯕ꯭ꯔꯥ ꯇꯤꯜꯍꯧꯒꯤ ꯊꯥꯎ ꯇꯤꯜꯍꯧꯒꯤ ꯁꯝꯄꯨꯗꯨꯣ ꯌꯣꯟꯕ꯭ꯔꯥ ꯂꯨꯄꯥꯜ ꯄꯥꯄꯤꯗ
ꯇꯤꯜꯍꯧꯒꯤ ꯁꯝꯄꯨꯣ
ꯑ ꯏꯂ ꯎ ꯌꯦꯄꯗ
ꯔꯦꯠ ꯃꯆꯨ ꯑꯣꯏꯕꯗꯨꯔꯥ
ꯀꯩꯅꯣꯗꯣ ꯑꯃ ꯀꯔꯤ ꯀꯔꯤ ꯀꯔꯤ ꯀꯔꯤ ꯀꯔꯤ ꯀꯔꯤ
ꯑꯩ ꯈꯪꯗꯦ ꯅꯪ ꯍꯥꯏꯥꯏ ꯁꯨꯝ ꯄꯨꯁ
ꯀꯒ ꯃꯅꯤꯦ
ꯅꯪ ꯍꯥꯏꯥꯏꯔꯤ ꯁꯝꯄꯨꯁꯦ ꯈꯪꯗꯦꯕꯨ
ꯈꯪꯉꯅꯤꯅ ꯐꯜ ꯄꯥꯀꯤꯕꯅꯦ ꯈꯪꯗꯔꯤꯅꯦ ꯑꯩꯅ ꯊꯥꯔꯛꯑꯗꯤ ꯅꯪ ꯔꯤꯌꯦꯜ ꯀꯩꯅꯣ ꯃꯥꯝꯅꯦ ꯑꯁꯇꯤꯜꯍꯧꯋꯛꯄꯣ ꯂꯨꯄꯥ ꯍꯣꯏ ꯅꯪꯒꯤ ꯀꯀ꯭ꯔꯣꯁ ꯑꯃ ꯁꯜꯂꯦ ꯇꯥꯔꯦꯗ
ꯑꯦꯖꯨꯀꯤꯁꯦꯕ ꯀꯣꯀ꯭ꯔꯣꯁ ꯑꯃ ꯂꫭꯡꯗ ꯇꯥꯂꯩꯔꯦ ꯁꯤꯜꯄꯥ ꯗꯧꯅ
ꯕꯣꯏꯕꯖꯨꯔ
ꯑ ꯑꯣꯏꯕꯅꯦ
ꯎꯝ ꯎꯝ ꯌꫭꯟꯗꯦꯗ
ꯑꯁ ꯌꯣꯜꯂꯒ ꯂꯥꯛꯇꯨꯅ ꯑꯩ ꯌꯣꯜꯂꯗꯤ ꯂꯨꯄꯥ ꯌꯥꯡꯈꯩꯃꯨꯛꯇꯪ ꯂꯩꯔꯛꯑꫭ ꯍꯥꯏꯒꯦ
ꯁꯥꯟꯁꯂꯤꯛꯅꯦ ꯗꯨꯀꯥꯟ ꯍꯥꯏꯁꯦ ꯑꯩꯈꯣꯏ ꯆꯦꯍꫭꯏ ꯗꯨꯀꯥꯟꯁꯤ ꯁꯤꯗꯒꯤ ꯌꯦꯛ ꯊꯣꯛꯄꯒ ꯑꯃ ꯂꯩꯔꯦ ꯑꯇꯩꯗꯨꯗꯤ ꯆꯠ ꯅ ꯥꯎ ꯃ ꯆꯥꯡꯒ
ꯁꯥꯗ꯭ꯔꯣ ꯀꯃꯥꯏ ꯀꯃꯥꯏ ꯂꯩꯔꯤ ꯐꯦꯟꯁꯨ ꯂꯧꯁꯟꯕꯤꯈ꯭ꯔꯦ
ꯂꯧꯁꯟꯈ꯭ꯔꯦ ꯁꯥꯕꯗ ꯁꯥꯕꯗ
ꯁꯤꯔꯦ ꯁꯥ ꯁꯥꯈꯩꯅꯦ ꯂꯩꯁꯤ ꯐ ꯑꯣꯝ ꯆꯥꯅꯔꯒ ꯂꯐꯣꯏ ꯑꯣꯝꯕꯗꯧꯅ ꯂꯣꯏꯗꯣꯔꯦ ꯂꯣꯏꯗꯣꯔꯦ ꯉꯥꯏꯈꯣ ꯈꯤꯇꯪ ꯉꯥꯏꯔꯦ
ꯑꯆꯨꯔꯥ
ꯍꯥꯥ
ꯑꯖꯨꯔꯥ
ꯅꯠꯇꯦ ꯆꯅꯨꯅꯦ ꯑꯩꯅ ꯑꯩ ꯕ꯭ꯔꯁ ꯇꯧꯒꯦ ꯃꯥꯁꯨ ꯃꯃꯥꯏ ꯇꯥꯒꯦꯅ ꯍꯥꯏꯕ
ꯑꯣ ꯉꯛꯇꯡ ꯉꯥꯏꯌꫭꯌꫭ
ꯀꯩꯅꯣ ꯂꯩꯔꯛꯀꯦꯔꯥ ꯌꯥꯒꯤꯁ ꯂꯩꯕꯤꯔꯛꯀꯦꯔꯥ ꯑꯝꯇ
ꯑꯦ
ꯅꯠꯇꯦꯌꯦ ꯆꯅꯨꯁꯦ ꯃꯄꯥꯥꯟ ꯅꯤꯄꯥꯥꯟ ꯇꫭꯛꯄ ꯑꯝꯇ ꯌꯥꯗ꯭ꯔꯦꯕ ꯀꯥꯗ ꯀꯥꯗ ꯌꫭꯠꯅꯔꯒꯦꯌꯦ ꯑꯗꯨꯒꯤ
ꯄꯦꯂꯥ ꯄꯦꯂꯥ ꯑꯗꯨ ꯑꯣꯏꯅ ꯇꯧꯔꫭꯔꯣ
ꯄꯥꯔꯃꯤꯁꯟꯒꯤ ꯃꯈꯥꯗ ꯍꯤꯡꯖꯜꯂꯛꯑꯕꯅꯤꯅꯅꯦ
ꯑꯁ ꯀꯩꯅꯣꯍꯦ ꯌꯥꯝ ꯁꯥꯊꯤ ꯂꯩꯔꯝꯃꯦ
ꯑꯗꯨ ꯃꯥ ꯍꯒꯤꯠꯁꯇ ꯑꯣꯏꯅ ꯍꯣꯠꯅꯍꯜꯂꯒꯦ ꯇꯧꯕꯅꯦ ꯑꯗꯨꯝ ꯐꯃꯨꯡꯁꯤꯗ ꯂꯣꯏ ꯂꯣꯏꯕꯒ ꯁꯣꯝ ꯅꯥꯀꯟꯒꯤ ꯒꯥꯔꯕꯦꯖ
ꯐꯖꯗꯦꯌꯦ ꯏꯃꯟꯅꯕꯤ
ꯃꯥꯗꯤ ꯑꯁꯤꯒꯤ ꯀꯣꯂꯤꯛ ꯊꯝꯐꯝꯁꯤꯗꯤ ꯑꯦꯇꯦꯁ ꯇꯧꯕꯤꯔꯗꯕꯅꯦ ꯕꯠꯔꯨꯝ ꯇꫭꯏꯂꯦꯠ ꯂꫭꯏꯅ
ꯀꯩꯅꯣ ꯋꯥꯁꯔꯨꯝꯗ ꯆꯠꯀꯦ ꯍꯥꯏꯕꯁꯨ ꯌꯥꯗ꯭ꯔꯕꯣ
ꯌꯥꯗꯦ ꯑꯗꯨꯏꯅꯦꯃꯤ ꯁꯣꯟꯗ ꯂꯥꯎꯊꯠꯅꯔꯤꯖꯦ
ꯀꯩꯅꯣ ꯍꯥꯏꯖꯤꯕꯣ
ꯀꯥꯂꯤꯖꯨꯛꯇ ꯃꯤꯔꯥꯏꯕꯤꯕ ꯑꯩꯈꯣꯏꯒꯤ ꯆꯥꯡꯗꯝꯅꯐꯝ ꯀꯩꯁꯨ ꯂꯩꯇꯦ
ꯃꯥꯅꯦ ꯃꯥꯅꯦ ꯆꯨꯝꯃꯦ
ꯀꯣꯀ꯭ꯔꯣꯁꯅ ꯂꯣꯡꯗꯥ ꯇꯥꯕꯒꯨꯝ ꯑꯩꯁꯨ ꯉꯥꯛ ꯈꯤꯇꯪ ꯉꯥꯏꯔꯦ ꯐꯃꯨꯡꯗ ꯂꯣꯡꯗꯥ ꯇꯥꯒꯗꯕ ꯍꯣꯏ ꯍꯣꯏ ꯍꯣꯏ ꯑꯦ ꯑꯗꯨ ꯍꯥꯏꯔ ꯅꯪ ꯍꯧꯗꯣꯡꯗꯣ ꯅꯤꯡꯖꯪꯉꯛꯏꯅꯦ
ꯑꯌꯥ ꯑꯩꯗꯤ ꯄꯨꯨꯡꯀꯥꯎꯕꯨ ꯀꯥꯎꯔꯨꯔꯦ
ꯆꯥꯎꯔꯝꯃꯅꯤ ꯄꯥꯈꯪ ꯅꯠꯇ꯭ꯔꯣ ꯃꯥꯗꯣ
ꯎꯝ ꯑꯣꯏꯔꯝꯒꯅꯤ
ꯑꯁꯁ ꯌꯥꯝ ꯍꯩ ꯁꯤꯡꯕꯅꯦꯍꯦ ꯃꯥꯗꯣ
ꯎꯝ ꯏꯝꯐꯥꯜ ꯍꯧꯗꯣꯡꯑꯅ ꯏꯝꯐꯥꯜ ꯍꯧꯗꯣꯡ ꯍꯥꯏꯌꯨ
ꯃꯥꯅꯦ ꯅ ꯃꯌꯥꯝꯁꯤꯅꯅꯦ ꯑꯁ ꯅꯪ ꯏꯝꯐꯥꯜ ꯍꯧꯖꯣꯡꯁꯦ ꯌꯥꯝ ꯁꯤꯡꯉꯦ ꯃꯁꯛ ꯐꯖꯩ ꯄꯣꯔꯛꯑꯣ ꯄꯣꯔꯛꯑꯣ ꯁꯤꯅꯕꯨꯅꯦ ꯄꯨꯔꯒꯦ ꯁꯤꯅꯕꯨꯅꯦ ꯌꯧꯔꯛ ꯍꯧꯗꯣꯡꯁꯦ ꯁꯥꯎꯔꯤꯅꯦ ꯈꯪꯉꯕ
ꯄꯒ ꯍꯧꯗꯣꯡꯁꯦ ꯍꯥꯟꯅ ꯃꯤꯇꯥꯏꯌꯦꯕꯥ ꯑꯩ ꯏ ꯀꯥꯏꯌꯦꯕ ꯑꯗꯨꯒꯤ ꯍꯧꯗꯣꯡ ꯃꯤꯆꯣꯠꯄꯤ ꯑꯃ ꯂꯩꯌꯦ ꯑꯩꯈꯣꯏꯒꯤ ꯎꯠ ꯃꯆꯨꯗ ꯄꯤꯁꯟꯕꯅꯤ ꯈꯪꯉꯕ ꯃꯣꯏꯃꯥꯡ ꯗ ꯍꯧꯗꯣꯡ ꯁꯦ ꯄꯨꯕꯩ ꯉꯥꯡꯅꯔꯨꯨꯔꯦ ꯍꯩꯗꯣꯡꯁꯦ ꯅꯪꯕꯨ ꯍꯦꯛꯇꯅꯦ ꯂꯦꯛꯊꯔꯛꯇꯅ ꯅꯍꯥꯟ ꯑꯗꯨꯃꯥꯏꯅꯅꯦ ꯇꯔꯪ ꯈꯣꯡ ꯈꯨꯠꯀꯥꯁꯦ ꯊꯥꯡꯕꯒ ꯉꯝꯗꯕꯤ ꯇꯧꯈꯠꯂꯛꯑꯦ ꯅꯨꯡꯉꯥꯏꯇꯗꯅ ꯑꯍꯤꯡꯗꯨꯃ ꯊꯝꯕꯤꯔꯦ ꯏꯕꯦꯝꯃ ꯅꯣꯡꯉꯥꯜꯂꯒꯅꯦ ꯑꯗꯨꯝ ꯊꯤꯟꯗꯣꯛꯈ꯭ꯔꯦ
ꯑ
ꯃꯤꯠꯇꯨ ꯏꯆꯣꯠ ꯆꯣꯠꯈꯩ ꯑꯗꯨꯝ ꯊꯤꯟꯈ꯭ꯔꯦ
ꯑꯉꯧꯕꯗꯨꯅ ꯀꯤꯡ ꯑꯣꯏ ꯂꯩꯍꯧꯔꯦ ꯍꯧꯖꯤꯛ
ꯑꯩꯈꯣꯏꯒꯤ ꯖꯔꯃꯟ ꯁꯐꯔ ꯑꯃ ꯂꯩ ꯍꯥꯏꯕꯗꯣ ꯃꯣꯇꯤꯗꯣ
ꯑꯥ ꯑꯥ ꯑꯥ꯫
ꯁꯤꯒ ꯃꯥꯒ ꯕꯁ ꯐ꯭ꯔꯦꯟ ꯇꯨꯝꯁꯨ ꯇꯨꯝꯃꯤꯟꯅꯩ ꯂꯣꯏꯅ ꯍꯧꯖꯤꯛ ꯑꯩꯈꯣꯏ ꯅꯥꯀ ꯇꯨꯝꯁꯨ ꯌꯥꯈꯤꯗ꯭ꯔꯦ꯫
ꯎ ꯕꯤꯗꯤꯑꯣ ꯀꯣꯜ ꯑꯝꯇ
ꯀꯝꯕꯅ ꯑꯩꯈꯣꯏ ꯃꯤꯅꯨ ꯃꯃꯤꯡ ꯀꯧꯗꯦ ꯃꯤꯅꯨ ꯑꯗꯨ
ꯑꯥ꯫
ꯃꯤꯅꯨ ꯈꯛ ꯀꯧꯕꯗꯥ ꯅꯪ ꯒꯟ ꯌꯧꯒꯩ ꯒꯣꯔꯣꯡ - ꯒꯣꯔꯣꯡ ꯍꯦꯛꯇꯥ ꯆꯦꯟꯈꯠꯂꯛ ꯑ ꯅꯨꯄꯥ ꯅꯨꯡꯖꯨ- ꯅꯨꯡꯁꯤꯌꯦ ꯃꯥꯗꯤ ꯌꯥꯝꯅ꯫ ꯑꯁꯛ ꯐꯖꯔꯦ ꯃꯇꯤꯛ ꯃꯤ ꯐꯥꯕ ꯌꯥꯝꯃꯩ ꯊꯝꯃꯒꯦ ꯊꯝꯃꯒꯦ꯫ ꯋꯥ